ꯍꯜꯂꯣ
ꯋꯥꯥꯎ ꯀꯔꯩꯅꯣ ꯨ ꯃꯣꯔꯅꯤꯡꯒꯨ ꯃꯣꯔꯅꯤꯡ
ꯑꯩ ꯐꯝꯃꯤ ꯑꯩꯈꯣꯏ ꯃꯥꯁꯇꯤ ꯇꯛꯏ ꯑꯗ ꯑꯩ ꯐꯝꯃ ꯌꯦꯡꯉꯤ ꯅꯪꯗꯤ ꯑꯩꯈꯣꯏ ꯄꯥꯕꯨꯡ ꯂꯨꯍꯣꯡ ꯆꯠꯄꯒꯤ ꯐꯤꯁꯗꯤ ꯊꯛꯏ
ꯑꯩ ꯍꯧꯖꯤꯛ ꯆꯥꯛ ꯊꯣꯡꯉꯌꯦ
ꯑꯣ ꯀꯩ ꯌꯥꯝ ꯊꯣꯡꯉꯤꯕ
ꯗꯤꯗꯣꯡꯉꯦ
ꯃ ꯑꯍꯥꯎꯕꯅꯤꯅꯦ ꯑꯩꯁꯦ ꯎꯗꯤ ꯊꯣꯡꯉꯦꯅ ꯇꯧꯔꯃꯤꯅꯦ
ꯑꯥ ꯑꯩꯈꯣꯏ ꯎꯁꯨꯗꯤ ꯊꯣꯡꯉꯤ
ꯑꯩꯈꯣꯏꯁꯨ ꯁꯣꯏ ꯍꯧꯔꯦ
ꯁꯤꯗ ꯍꯦꯀꯦ
ꯌꯥ ꯑꯣꯂ ꯍ ꯑꯣꯂ
ꯑꯩꯗꯤ ꯇꯨꯃꯤ ꯂꯩꯗ ꯍꯧꯗ꯭ꯔꯕ ꯅꯕꯣ
ꯈꯪꯗꯦ ꯅꯪ ꯂꯥꯛ ꯀꯅꯣ ꯍꯧꯔꯝꯒꯗꯣꯏ ꯖꯥꯠꯂꯥ
ꯑꯦ ꯌꯥꯔꯗ ꯃꯣꯃꯣꯏꯦ
ꯑꯩꯅ ꯉꯍꯥꯟ ꯅꯣꯡꯃ ꯍꯥꯏꯕ꯭ꯔ ꯀꯩꯅꯣꯗꯣ ꯑ ꯀ ꯀ ꯆꯠꯂꯨꯁꯤ ꯈꯣꯠꯂꯨꯁꯤꯗꯥꯥꯛꯁꯨꯗꯥꯗꯅ ꯍꯥꯏꯅ ꯍꯥꯏꯕꯗꯣ
ꯍꯥꯏꯌꯦꯦ ꯍꯥꯏꯌꯦꯦ
ꯄꯣꯂꯤꯌꯟ ꯆꯠ ꯃꯥꯂ ꯅ
ꯑ ꯃꯥꯜꯖꯄꯥ ꯃꯥꯂꯦꯅ ꯍꯥꯏꯁꯤꯗ ꯁꯃꯦ
ꯎꯝ ꯑꯩ ꯌꯥꯎꯅꯤꯡꯉꯦ ꯍꯥꯏꯕ ꯅꯨꯡꯉꯥꯏꯗꯧ ꯃꯥꯜꯂꯦ
ꯇꯃꯣꯏꯗ
ꯑꯥꯎ ꯂꯥꯛꯄꯗ ꯂꯄꯦ
ꯍꯣꯏ ꯅꯨꯡꯕꯨꯗꯤ ꯅꯨꯡꯉꯥꯏꯅꯤ ꯍꯥꯏꯗꯤ ꯃꯐꯝꯗꯣ ꯌꯥꯝ ꯏꯪꯒ ꯆꯤꯛꯑꯝꯗꯧꯁꯨ ꯃꯥꯜꯂꯦ ꯑꯗꯨꯝ ꯂꯥꯞꯄꯗꯣ ꯃꯥ ꯁꯨꯝ ꯊꯧꯒꯛꯄꯗꯣ ꯎꯕꯅꯤꯀꯣ
ꯎꯝ ꯆꯦꯇꯟꯖ ꯆꯠꯄ ꯃꯥꯂꯦ
ꯆꯦꯇꯉ ꯐꯅꯦꯌꯥ
ꯃꯕꯥꯅꯤ ꯔꯗꯤꯒꯟꯗꯤꯦ ꯆꯦꯖ ꯉꯅꯥ ꯑꯁꯤꯁꯤ ꯁꯃꯣꯒꯅꯤ
ꯁꯦꯇꯅꯤ ꯏꯁꯇꯗꯁꯨ ꯎꯅꯗꯕꯃꯤꯅ ꯈꯪꯗ꯭ꯔꯦ
ꯎꯝ ꯆꯠꯅꯤꯡꯉꯦ ꯍꯥꯏꯕ ꯆꯠꯍꯧꯗ꯭ꯔꯦ ꯊꯋꯥꯏ ꯅꯨꯡꯉꯥꯏꯇꯦ
ꯅꯨꯄꯤ ꯌꯥꯎ꯭ꯔꯣ ꯑꯩꯈꯣꯏꯗ ꯆꯠꯄ ꯀꯅꯥꯝꯇ ꯌꯥꯔꯝꯃꯣꯏꯗ
ꯑ ꯌꯥꯎꯗꯦ ꯑꯗꯨꯅ ꯆꯠꯇ꯭ꯔꯤꯅꯦꯅ ꯅꯣꯏꯗꯤ ꯆꯠꯁ ꯁꯨꯝꯇ ꯌꯥꯗꯦ ꯑꯩꯅ ꯃꯥꯁꯨꯗꯅꯦ ꯌꯥꯎꯔꯔꯣꯏꯗ꯭ꯔꯥ ꯑꯩ ꯑꯩꯅ ꯏꯇꯣꯝꯗ ꯌꯥꯎꯕ ꯇꯜꯂꯦ ꯍꯥꯏꯔ ꯅꯅꯥꯇꯣꯝꯇ ꯅꯠꯇꯦ ꯌꯥꯎꯗꯣꯏꯁꯤꯦ ꯃꯤ ꯆꯥꯝ ꯌꯥꯡꯈꯩꯃꯨꯛꯅꯦꯅ ꯍꯥꯏꯔꯛꯄꯅꯦ
ꯃꯥꯅꯦ ꯏꯁꯄꯣꯠ ꯃꯐꯝꯗꯣ ꯍꯥꯏꯔꯛꯦ ꯏ ꯑꯗꯨꯣꯏꯗꯤ ꯁ꯭ꯏꯗ ꯑꯣꯏꯔꯣꯅꯤꯅꯦ ꯁ꯭ꯋꯥꯏꯗ ꯌꯥꯎꯍꯅꯤꯡꯗꯦ ꯍꯥꯏꯕ
ꯑꯁ ꯄꯣꯠ ꯍꯥꯏꯕꯅꯤꯍꯦ ꯀꯩꯅꯣꯗ ꯌꯥꯔꯗꯨ ꯑꯗꯨꯗꯤ ꯃꯥꯅ ꯊꯥꯔꯛꯄ ꯆꯗ꯭ꯔꯦ ꯍꯥꯏ ꯑꯗꯨꯗꯤ
ꯑꯩꯗꯤ ꯕꯥꯗꯨ ꯄꯥꯗꯦ ꯅꯪ ꯍꯥꯏꯔꯄꯣꯠ ꯈꯛꯇꯅꯦꯅ ꯇꯥꯔꯤꯗ
ꯎꯝ ꯅꯪ ꯀꯥꯏꯗꯅꯣꯁꯨ ꯍꯪꯁꯨ ꯍꯪꯗꯦ
ꯍꯪꯗꯦ ꯍꯪꯕꯕꯨꯗꯤ ꯑꯩꯅ ꯑꯗꯨꯝ ꯑꯅꯛꯄꯗ ꯑꯣꯏꯔꯗꯧ ꯃꯥꯟꯕ
ꯎꯝ
ꯑꯗꯨꯅ ꯐꯗꯦꯅ ꯑꯗꯣ ꯉꯔꯥꯡ ꯎꯔꯦ
ꯆꯠꯃꯤꯂ
ꯑꯕꯤ ꯍꯔꯅ ꯍꯥꯏ ꯌꯥ ꯑꯩꯅ ꯑꯍꯥꯟꯕ ꯈꯜꯂꯨꯏꯁꯤꯗ ꯁꯨꯃꯥꯏꯅ ꯈꯜꯂꯤꯕ ꯁꯤꯗꯁꯇꯣ ꯆꯦꯇꯟꯒꯤꯗꯤ ꯎꯗꯃꯤꯅꯤꯅꯀꯣ ꯏꯗ ꯀꯣꯁꯀ ꯃꯖꯥ ꯏꯗ ꯍꯣꯏ ꯏꯃꯣꯏ ꯃꯅꯥꯎꯄꯥ ꯇꯨꯕꯗꯁꯨ ꯇꯍꯂꯣꯏ ꯌꯥꯔꯑꯁꯤ ꯒ
ꯅꯪꯒꯤ ꯌꯨꯅꯥꯀꯣ ꯁ꯭ꯀꯨꯜꯅꯦ ꯀꯃꯥꯏꯅ ꯈꯪꯉꯤꯕ
ꯃꯥꯟ ꯊꯕ ꯍꯥꯏꯗꯨꯗꯤ
ꯊꯥꯕ꯭ꯔꯣ
ꯎꯝ ꯀꯥꯕꯂꯤꯦ
ꯑꯣ ꯊꯥꯕꯕꯨꯗꯤꯍꯧꯗꯤ ꯍꯥꯏꯗꯤ
ꯃꯥ ꯕꯤꯖꯨ ꯃꯌꯥꯝ ꯊꯝꯃꯛꯄ ꯀꯥꯟꯗ ꯎꯍꯧꯅꯤ
ꯎꯝ ꯆꯅꯨꯡ ꯑꯅ ꯍꯥꯏꯕꯅꯤ ꯆꯅꯨꯡ ꯌꯨꯅꯥꯒꯣꯜ
ꯀꯤꯅꯤꯗꯅ ꯆꯅꯨ ꯀꯀꯩ ꯇꯧꯔꯒ ꯈꯥꯃꯦꯟꯂꯣ ꯀꯀꯩ ꯊꯝꯕꯗꯨꯅ
ꯍꯣꯏ ꯍꯣꯏ ꯃꯣꯏ ꯂꯝ ꯖꯒꯥꯗꯣ ꯆꯠꯅꯅꯨꯡ ꯍꯥꯏꯕꯅꯦꯕ ꯑꯗꯨꯒꯤ ꯌꯨꯅꯥꯀꯣꯟꯅ ꯂꯩꯕꯗꯣ ꯇꯁ ꯇꯥꯅ ꯅ ꯍꯥꯟꯅ ꯍꯥꯏꯔꯛꯄꯗ ꯍꯥꯏꯈ꯭ꯔ ꯎꯝ
ꯑ ꯇꯉꯁꯨ ꯐꯥꯏꯅ
ꯑꯩꯗꯣ ꯈꯪꯗꯦ ꯏꯇꯣꯝꯅ ꯆꯠꯄꯨꯔ ꯇꯟꯕ ꯍꯥꯏꯇꯥꯔꯦ ꯑꯗꯒꯤ ꯅꯤꯕꯤꯗꯤꯇꯥꯅ ꯍꯥꯏꯔꯛꯄꯗꯨꯁꯨ ꯈꯔ ꯈꯔꯗꯤ ꯆꯠꯅꯤꯡꯕꯅꯦ ꯑꯩꯁꯦ ꯑꯗ ꯇꯟꯗꯅ ꯏꯇꯣꯝꯅ ꯍꯥꯏꯔꯕꯃꯤꯅ ꯇꯜꯂꯦꯅ
ꯀꯝꯄꯤꯇꯤꯁꯟꯒꯤꯗꯨ ꯍꯥꯏꯖꯦ
ꯀꯝꯄꯤꯇꯤꯁꯟꯒꯤ ꯅꯠꯇꯦ ꯁꯥꯔ ꯄ꯭ꯔꯤꯌꯣꯕꯇꯅ ꯍꯥꯏꯔꯛꯑꯦꯅ ꯑꯃ ꯀꯩꯅꯣꯗ ꯀꯩꯅꯣ ꯑꯦꯝ ꯗꯤ ꯌꯨꯗ ꯁꯦꯃꯤꯅꯥꯔ ꯑꯃ ꯂꯩꯕꯗꯣ ꯀꯩꯅꯣꯒꯤ ꯀꯔꯤꯕ ꯑꯏꯕꯗꯣ ꯀꯔꯤꯕ ꯀꯥꯎꯈꯔꯦ ꯑꯗꯨꯒꯤ
ꯑꯣ ꯉꯍꯥ ꯊꯥꯒꯠꯂꯛꯄꯗꯣ
ꯎꯝ ꯍꯖꯝꯒꯨꯅꯒ ꯑꯗꯣ ꯉꯔꯥꯡ ꯍꯣꯏ ꯅꯍꯥꯟ ꯈꯔ ꯀꯨꯏꯔꯕꯅꯦ ꯊꯥꯒꯠꯂꯃꯤꯅꯤꯅ ꯍꯨꯝ ꯍꯨꯝꯅꯤ ꯃꯔꯤꯅꯤ ꯁꯨꯔꯦ ꯊꯥꯒꯠꯂꯃꯤꯅꯤ
ꯆꯠꯅꯔꯝꯕꯅꯦ ꯑꯗꯨꯗꯣ ꯑꯩꯁꯨ ꯌꯨꯝꯗ ꯂꯩꯕꯗꯨꯗ ꯑꯃꯨꯛꯁꯨ ꯑꯗꯨꯝ ꯐꯔꯛ ꯇꯥꯗꯣꯏꯔꯥꯅ ꯑꯗꯨꯝ ꯆꯠꯀ ꯍꯥꯏꯕꯛꯇ꯭ꯔꯕꯅ ꯍꯣꯠꯂꯦ ꯑꯆꯧꯕꯗꯣ ꯁꯤꯗꯒꯤ ꯍꯪꯀꯟꯗ ꯆꯠꯄꯗꯨꯒꯤ ꯋꯥꯅꯤꯗ ꯅꯣꯡꯃ ꯈꯛꯇ ꯑꯣꯏꯔꯗꯤ ꯌꯥꯕ ꯑꯃꯨꯛ
ꯅꯣꯡꯃꯒꯗꯅꯦ
ꯅꯣꯡꯃ ꯈꯛꯇ ꯑꯗꯨꯗ
ꯎꯝꯣꯀꯨ ꯀꯥꯡ ꯀꯔꯗꯗ ꯃꯅꯤꯌꯦꯦ
ꯑꯗꯨꯗꯤ ꯆꯎꯨꯁꯤꯔꯣ ꯑꯗꯨꯗꯤ ꯆꯦ ꯀꯝ ꯂꯩꯥꯏꯕꯅ ꯑꯗꯨꯁꯨ ꯆꯪꯉ ꯌꯥꯔꯦ
ꯂꯨꯄꯥ ꯆꯍꯨꯝ ꯆꯍꯨꯝꯗꯤ ꯊꯥꯡꯕꯅꯦ
ꯑꯍꯨꯝ ꯁꯍꯨꯝ ꯊꯥꯡꯉꯦ
ꯎꯝ
ꯊꯥꯡ ꯇꯣꯅ ꯑꯣꯏꯒꯗꯔꯒꯦ ꯍꯦꯛꯇ
ꯍꯣꯏ ꯑꯗꯨꯗꯤ ꯆꯠꯂꯨꯔꯁꯤꯅꯦ ꯕꯖꯥꯔꯗ ꯊꯦꯡꯅꯔꯁꯤꯅꯦ ꯑꯗꯨꯒ ꯑꯃꯨꯛ ꯆꯠꯂ
ꯑꯦ ꯗꯦꯕꯤꯅꯦꯕꯩ ꯍꯥꯏ ꯃꯐꯝꯗꯤ ꯄꯜꯂꯛꯈꯤꯅꯣ ꯍꯥꯏꯔꯧꯕꯗꯨꯔꯥ
ꯑ ꯃꯥꯅꯦ
ꯑꯣ ꯍꯣꯏ ꯆꯂꯣ ꯔꯖꯨ ꯆꯂꯣꯁ
ꯅꯪ ꯌꯥꯔꯗꯣꯏ ꯅꯠꯇ꯭ꯔꯣ ꯑꯩ ꯑꯗꯨꯗꯤ ꯅꯦꯕꯤꯦꯗꯤꯇꯥꯗ ꯍꯥꯏꯖꯤꯟꯈꯤꯗꯣꯏꯕ
ꯍꯥꯏꯖ꯭ꯔꯣ ꯍꯥꯏꯖ꯭ꯔꯣ ꯇ꯭ꯋꯦꯟꯇꯤ ꯊ꯭ꯔꯤꯁꯦ ꯀꯩ ꯅꯨꯃꯤꯠꯇ
ꯅꯪ ꯆꯅꯤꯒ ꯇꯕꯣꯏ ꯀꯗ꯭ꯔ ꯇꯔꯄ ꯃꯥꯅ
ꯅ ꯆꯠꯀꯅꯤ ꯆꯠꯀꯅꯤ ꯑꯩꯗꯣ ꯎꯆꯦꯛ ꯀꯝꯗꯥꯏ ꯃꯗ ꯆꯠꯇꯧꯁꯨ ꯂꯩꯕ ꯑꯗꯨꯝ ꯄꯨꯟꯅ ꯆꯠꯍꯧꯔꯁꯤꯔꯅ ꯈꯟꯕꯩꯩꯅ
ꯆꯠꯂꯁꯦ ꯆꯠꯂꯁꯦ ꯑꯗꯨꯗ ꯀꯩ ꯀꯩꯅꯣ ꯆꯪꯗꯕ ꯈꯣꯠꯇꯧꯕ ꯄꯨꯟꯅ ꯆꯪꯃꯤꯟꯅꯔꯨꯔꯁꯨ ꯌꯥꯔꯦ ꯑꯩꯁꯨ ꯂꯝꯕꯤ ꯂꯝꯒꯥꯡꯗꯣ ꯑꯩꯗꯤ ꯆꯠꯄꯗꯣ ꯍꯩꯇꯕꯅꯤꯅ ꯏꯇꯣꯝꯗ ꯆꯠꯄꯗꯣ ꯇꯟꯕ ꯍꯥꯏꯇꯥꯔꯦꯅꯦ
ꯆꯂꯖꯦ ꯆꯂꯖꯦ ꯈꯨꯅꯦ
ꯍꯣꯏ ꯍꯣꯏ ꯆꯠꯂꯁꯤ ꯆꯠꯂꯁ ꯍꯥꯏꯈ꯭ꯔꯒꯦ ꯑꯗꯨꯗꯤ ꯀꯩꯅꯣꯗ
ꯍꯥꯏꯔꯣ
ꯕꯦꯗꯤꯇꯥꯗ ꯃꯣꯏ ꯆꯥꯛ ꯌꯥꯎꯅ ꯍꯥꯏꯕꯅꯦꯕ
ꯍꯤꯖꯝꯒꯨꯅꯣꯒꯤ ꯍꯥꯏꯕ ꯅꯠꯇ꯭ꯔꯣ ꯍꯧꯖꯤꯛꯗ
ꯑꯥ ꯆꯥꯛ ꯌꯥꯝꯎꯅ ꯍꯥꯏꯕꯅꯦꯕ ꯑꯗꯨꯒꯤ ꯄꯩꯁꯥꯁꯨ ꯂꯧꯕ
ꯐꯤꯖꯪꯒꯨꯅꯣꯗꯣ ꯪꯁꯤꯜꯂꯒ ꯕꯤꯔ ꯇꯖꯤꯀꯦꯟꯗ꯭ꯔꯁꯤ ꯔꯣꯠꯇꯣ ꯀꯃꯥꯏꯅ ꯏꯅꯣꯗ ꯍꯪꯒꯗꯤ ꯌꯥꯔꯣꯏ ꯅꯪ ꯀꯩ ꯋꯥꯈꯜ ꯈꯜꯂꯒ ꯏꯔꯛꯏꯅꯣꯅ
ꯏꯁ ꯍꯤꯡꯕꯨ ꯍꯤꯡꯉꯤꯀꯣ ꯁꯤꯔꯝꯃꯅꯤꯍ
ꯁꯤꯈ꯭ꯔꯕꯅꯦ ꯑꯗꯨꯕꯨꯗꯤ ꯃꯥꯒꯤ ꯇ꯭ꯔꯁꯇ꯭ꯔꯤ ꯗꯤꯅꯦꯁ ꯑꯃ ꯂꯩ ꯍꯥꯏꯕꯅꯦꯕ ꯍꯤꯖꯝ ꯗꯤꯅꯦꯁ ꯍꯥꯏꯅ ꯑꯗ ꯍꯪꯉ ꯂꯣꯏꯔꯒꯗꯧꯔꯗꯤ ꯃꯣꯏ ꯑꯣꯏꯣꯏ ꯁꯁꯇꯤ ꯍꯥꯏꯕ꯭ꯔꯥ ꯇ꯭ꯔꯁꯇꯤ ꯍꯥꯏꯕ꯭ꯔꯥ
ꯑꯣ ꯍꯣꯏ ꯊꯪꯗꯦ ꯑꯩꯁꯨ
ꯍꯪꯖꯤꯜꯂ ꯂꯣꯏꯔꯦ ꯀꯩꯅꯣ ꯅꯣꯏ ꯍꯣꯏ ꯅꯣꯏ ꯅꯣꯏ ꯄꯥꯕꯨꯡ ꯊꯣꯛꯄ꯭ꯔꯥ ꯀꯔꯤ ꯊꯣꯛꯄ꯭ꯔꯥ ꯀꯔꯤꯅꯣ ꯃꯥꯁꯤ ꯇꯧꯔꯤꯁꯦ ꯃꯀꯣꯛ ꯆꯥꯛꯄ꯭ꯔꯥ ꯃꯤ ꯖꯒꯥ ꯁꯪꯁ ꯍꯥꯏ ꯈꯜꯂꯩꯗꯕꯈꯩ ꯈꯟꯖꯤꯜꯂꯒ ꯂꯥꯏꯔꯤꯛ ꯏꯔꯤꯁꯦ ꯀꯩꯒꯤꯅꯣꯅ
ꯐꯔꯦ ꯐꯔꯦ ꯑꯗꯨꯗꯤ ꯑꯩ ꯅꯍꯥꯟꯗꯒꯤꯩ ꯆꯠꯅꯤꯡ ꯆꯠꯅꯤꯡ ꯂꯩꯔꯝꯃꯦ
ꯇꯁꯦ ꯇꯁꯦ ꯌꯥꯑ ꯑꯗꯨꯝꯕꯗꯨꯗꯤ ꯈꯔ ꯈꯔ ꯌꯥꯎꯗꯧꯅꯦ ꯁꯣꯏꯅꯗꯕꯤ ꯑꯗꯨꯝꯕꯗꯨꯗꯤ ꯌꯥꯎꯁꯟꯗꯧꯅꯦ ꯍꯥꯏꯕ
ꯍꯥꯏꯅꯈꯤꯕ ꯋꯥ ꯉꯥꯛꯅꯁꯤꯀꯣ
ꯎ ꯑꯩꯕꯨ ꯉꯥꯛꯇꯕ ꯌꯥꯎꯔꯕꯅꯦ
ꯌꯥꯎꯗꯒ ꯅꯪ ꯎꯗꯤ
ꯑꯦ ꯑꯩ ꯇꯜꯂꯁꯨ ꯑꯗꯨꯝ ꯆꯠꯂꯤ ꯆꯈꯤꯕꯅꯤꯗ
ꯍꯣꯏ ꯍꯣꯏ ꯆꯠꯁꯤ ꯆꯠꯁꯤ ꯇꯠꯂꯁꯨ ꯑꯗꯨꯝ ꯂꯥꯛꯎꯀꯣ ꯄꯩꯁꯥ ꯂꯩꯇꯦꯒ ꯑꯃꯨꯛ ꯍꯥꯏꯔꯛꯀꯅꯨ
ꯐꯔꯦ ꯍꯥꯏꯒꯦ ꯃꯤꯁꯥ ꯊꯥꯒꯦ
ꯂꯨꯄꯥ ꯆꯍꯨꯝꯗꯨꯔꯣ ꯊꯥꯔꯛꯑꯣ ꯊꯥꯔꯛꯑꯣ ꯑꯩꯅꯤ ꯕꯤꯗꯤꯇꯥꯗ ꯄꯨꯟꯅ ꯊꯥꯈ꯭ꯔꯒꯦ
ꯑ
ꯅꯪ ꯑꯗꯨ ꯍꯥꯏꯔꯒ ꯑꯗꯨ ꯍꯥꯏꯔ ꯅꯪ ꯉꯔꯥꯡ ꯅꯨꯡꯊꯤꯟꯒꯤ ꯏꯁꯀꯦꯝ ꯄꯩꯁꯥꯗꯣ ꯐꯪꯉꯕꯣ
ꯑꯗꯨ ꯐꯪꯗ꯭ꯔꯦ
ꯏꯁ
ꯑꯩꯒꯤꯁ ꯑꯩꯒꯤ ꯄ꯭ꯔꯁꯤꯃꯦꯌꯥꯝ ꯌꯥꯗ ꯂꯗ ꯐꯪꯗꯦ
ꯀꯩ ꯑꯩ ꯑꯩ ꯅꯠꯇꯕ ꯑꯇꯣꯞꯄ ꯂꯩꯇꯕ꯭ꯔꯕ ꯑꯩꯅ ꯍꯥꯏꯗꯤ
ꯎꯝ ꯇꯗ꯭ꯔꯣ
ꯃꯣꯏ ꯔ ꯑꯃꯔ ꯑꯣꯏꯅꯦꯁꯦ
ꯌꯥꯔꯛꯇꯕ ꯅꯠꯇꯦ ꯑꯩꯅ ꯍ ꯍꯥꯏꯗꯕꯥꯗꯦ ꯃꯣꯏꯗꯨꯝ ꯁꯦꯠꯜꯂꯛꯑꯦꯩꯅꯣꯕꯨ ꯍꯥꯏꯔꯦ ꯑ ꯑꯩ ꯑꯗꯨꯝ ꯍꯥꯏꯕꯤꯦ ꯇꯝꯗꯅ
ꯑꯧ꯫ ꯑꯩꯗꯤ ꯀꯤ ꯍꯥꯏꯕ ꯑꯩꯗꯤ ꯌꯥꯝ ꯀꯤꯒꯜꯂꯦ ꯍꯥꯏꯕ ꯅꯣꯏꯗꯨꯃꯥꯏꯅ ꯊꯧꯅꯥ ꯐꯗꯦ ꯍꯥꯏꯕ ꯑꯩꯗꯤ꯫
ꯌꯥꯔꯦ ꯌꯥꯔꯦꯗ ꯗꯥ ꯁꯅꯥꯗ ꯇꯧꯌꯦ ꯃꯊꯪꯗ ꯈꯔ ꯑꯩ ꯏꯪ ꯆꯤꯛꯄ ꯃꯍꯧꯁꯥꯒꯤ ꯐꯖ ꯐꯖꯕ ꯖꯒꯥ ꯑꯣꯏꯔꯒꯗꯤ ꯍꯥꯏꯕꯤꯔꯛꯑꯣ ꯌꯥꯅꯦꯌꯣ꯫ ꯑꯗꯨ ꯅꯠꯇ꯭ꯔꯗꯤ ꯇꯜꯂꯦ ꯑꯩ꯫
ꯍꯣꯏ ꯍꯣꯏ ꯃꯊꯪꯗꯗꯤ ꯆꯠ ꯆꯠꯁꯤꯀꯣ ꯃꯊꯪꯗꯗꯤ꯫
ꯍꯣꯏ ꯑꯩꯅ ꯈꯜꯂꯨꯏꯁꯤꯅ ꯀꯩꯅꯣ ꯈꯜꯂꯨꯕ ꯑꯥ ꯑꯗꯨꯝ ꯕꯖꯥꯔ ꯃꯅꯨꯡꯗꯨꯗ ꯑꯣꯏꯔꯝꯒꯗ꯭ꯔꯥ ꯑꯗꯨꯝ ꯃꯅꯨꯡꯗꯗꯨ ꯇꯜꯂꯤꯗꯅ ꯑꯗꯨꯏ ꯇꯟꯕ ꯌꯥꯝ꯫
ꯀꯩꯀꯩ ꯃꯌꯥꯝ ꯑꯃ꯫ ꯃꯥꯗꯤ ꯑꯐ ꯑꯐꯕ ꯀꯥꯟꯅ ꯀꯥꯟꯅꯕꯕꯨꯗꯤ ꯑꯗꯨꯝ ꯍꯥꯏꯕꯤꯕꯅꯤ꯫ ꯅꯤꯗ꯫
ꯑꯩꯗꯣ ꯌꯨꯝꯗꯁꯨ ꯋꯥꯔꯤ ꯁꯥꯟꯅꯗꯧꯁꯨ ꯂꯩꯕ ꯗꯨꯀꯥꯟꯗꯣ ꯆꯠꯄ ꯌꯥꯔꯣꯏꯗꯕ ꯑꯗꯨꯅꯦ꯫
ꯎꯝ ꯫ ꯑꯗꯒꯤ ꯃꯥꯅ ꯅꯍꯥꯟꯃꯨꯛ ꯀꯦꯟꯁꯔꯒꯤ ꯆꯠꯄꯒꯤ ꯁꯔꯇꯤꯐꯤꯀꯦꯠ ꯄꯤꯔꯛꯀꯅꯤ ꯍꯥꯏꯕꯗꯨꯁꯨ ꯄꯤꯔꯛꯈꯤꯗ꯭ꯔꯦ꯫
ꯄꯤꯔꯛꯑꯣꯌꯣ ꯑꯗꯣ ꯊꯛꯑꯣ꯫
ꯁꯤ꯫ ꯆꯥꯛ ꯊꯣꯡꯉꯕꯣ꯫
ꯆꯥꯛꯄꯨꯗꯤ꯫ ꯈꯣꯏ ꯃꯥꯅ ꯑꯩꯈꯣꯏ ꯇꯣꯝ ꯁ꯭ꯀꯨꯜ ꯆꯠꯄꯅꯅ ꯅꯪꯅꯕ ꯊꯣꯡꯉꯦ ꯑꯗꯣ ꯑꯩꯈꯣꯏ ꯇꯣꯝ ꯁ꯭ꯀꯨꯜ ꯆꯠꯈ꯭ꯔ ꯑꯈꯣꯏ ꯃꯥꯁꯨ ꯁꯪꯒꯥꯕ ꯆꯠꯀꯅꯤꯌꯦ ꯑꯗꯨꯗꯨꯅ ꯆꯥꯛꯇ ꯏꯇꯣꯝꯗꯅꯦ ꯆꯥꯗꯣꯏꯁꯦ ꯑꯗꯣ ꯉꯥ ꯍꯋꯥꯏꯃꯪ ꯒꯟ ꯑꯇꯤꯡꯕꯒ ꯂꯩꯌꯦꯅ ꯑꯩꯁꯨ ꯎꯠꯇꯤ ꯊꯣꯡꯉꯦꯅ ꯍꯥꯏꯗꯣ꯫
ꯑꯩ ꯍꯥꯏꯌꯦ ꯊꯣꯡꯉꯣꯔꯅꯨ ꯆꯥꯛ ꯆꯥꯔꯁꯤ ꯂꯥꯛꯑꯣꯅꯦ ꯍꯥꯏꯒꯦ ꯇꯧꯔꯒ꯫
ꯎꯝ ꯅꯣꯏꯗꯤ꯫ ꯎꯗꯤ ꯀꯩꯅꯣꯗꯤ ꯎꯁꯣꯏꯗꯤ ꯅꯣꯏꯗꯩ ꯐꯨꯛꯏꯔ ꯀꯗꯥꯏꯗꯩꯩ ꯑꯔꯩꯕꯔ꯫
ꯑꯔꯩꯕꯅꯦ꯫ ꯉꯔꯥꯡ ꯎꯁꯣꯏ ꯀꯥꯡ ꯑꯩꯗꯤ ꯈꯪꯗꯤꯌꯦ ꯈꯣꯏꯕꯥꯅ ꯂꯩꯕꯅꯦ ꯎꯁꯣꯏ ꯀꯥꯡꯁꯨ ꯇꯧꯔꯦ ꯑꯗꯩ ꯈꯔ ꯈꯥꯛꯑꯦ ꯑꯗꯨꯒ ꯑꯗꯨꯗ ꯎꯇꯤ ꯇꯧꯕ꯫
ꯆꯥ ꯎꯁꯣꯏꯗꯤ ꯇꯥꯡꯕꯅꯤ ꯑꯗꯨꯝ꯫
ꯇꯥꯡꯕꯅꯦ ꯇꯥꯡꯕꯅꯦ꯫ ꯑꯩꯈꯣꯏꯗꯤ ꯀꯩꯅꯣ ꯂꯩꯇꯦꯕ ꯋꯥꯄꯟ ꯂꯩ ꯏꯕ
ꯎꯝ ꯑꯩꯈꯣꯏꯗꯤ ꯂꯩ ꯑꯩꯈꯣꯏꯗꯤ ꯃꯌꯥꯝ ꯍꯧꯋꯤ
ꯈꯣꯏꯗꯤ ꯑꯩꯅ ꯍꯥꯏ ꯇꯗꯗꯔꯤꯟꯖ
ꯃꯤꯒꯤꯅ ꯋꯥꯄꯟꯅ ꯀꯣꯏꯁꯟꯕ ꯅꯣꯏꯒꯤꯅ ꯗ꯭ꯔꯤꯅ ꯀꯣꯏꯁꯟꯕ ꯑꯦ
ꯍꯥꯏꯔꯣꯗꯨ
ꯑꯗꯨ ꯍꯥꯏꯔꯒ ꯃꯣꯏꯒꯤ ꯁꯤꯒꯤ ꯀꯩꯅꯣꯁꯦ ꯇꯥꯛꯁ ꯂꯥꯛꯄꯩꯁꯦ ꯃꯇꯝ ꯂꯣꯏꯗꯣꯔꯦꯅ ꯅꯣꯇꯤꯐꯤꯀꯦꯁꯟ ꯂꯥꯛꯑꯦ ꯅꯪꯉꯣꯟꯗꯁꯨ ꯂꯥꯛꯑꯒꯅꯤ
ꯅꯨꯃꯤꯠ ꯍꯨꯝꯅꯤ ꯅꯤꯅꯤ ꯁꯨꯔ ꯑꯨꯝꯗꯧꯅ ꯂꯥꯛꯈꯤꯕ
ꯑꯣ
ꯋꯥꯔꯤ ꯁꯥꯏꯅꯗꯗꯣ ꯑꯦꯅꯤ ꯑꯦꯄ꯭ꯂꯤꯀꯦꯁꯟꯗꯣꯥꯡ ꯑꯅꯤꯗ ꯍꯥꯞꯄꯅꯦ ꯌꯥꯗꯦ ꯍꯥꯏꯕ
ꯑꯧ ꯌꯥꯗꯕ ꯅꯨꯡꯉꯥꯏꯇꯕ ꯌꯥꯎꯕꯅꯦ ꯑꯩꯁꯨ ꯑꯩꯈꯣꯏ ꯃꯥꯒ ꯁꯥꯟꯅꯕꯗꯣ ꯏꯕꯝꯃ ꯉꯁꯤꯗꯪꯗ ꯀꯣꯜ ꯑꯍꯨꯝ ꯃꯥꯡꯈ꯭ꯔꯕꯅꯦ ꯑꯗꯨꯝ
ꯕ ꯑ ꯀꯩꯗꯧꯕꯒꯤ ꯃꯥꯡꯕꯗꯤ ꯑꯦꯄ꯭ꯂꯤꯀꯦꯁꯟꯗꯣ ꯗꯥꯎꯟꯂꯣꯗ ꯇꯧꯔꯦꯗꯅ ꯑꯗꯨꯒ ꯐꯥꯏꯟꯒꯤ ꯌꯦꯟꯕꯗꯣ ꯁꯝꯃꯤꯠ ꯇꯧꯕ ꯌꯥꯗ꯭ꯔꯦꯔꯤꯕ ꯅꯠꯇꯦ ꯆꯍꯤ ꯇꯔꯥꯒꯅꯤ ꯄꯥꯡ ꯁꯨꯔꯕꯗ ꯍ ꯌꯥꯗ꯭ꯔꯦ ꯑꯗꯩꯗꯤ ꯆꯍꯤ ꯇꯔꯥꯅꯤꯄꯥꯟꯠꯇꯕ ꯑꯍꯜ ꯑꯃꯗꯁꯨꯅꯦ
ꯑꯍꯜꯅꯟꯗꯨꯁꯨ ꯌꯥꯗ꯭ꯔꯦ
ꯎꯝ
ꯅꯨꯡꯉꯥꯏꯇꯦꯗ ꯑꯩꯁꯨ ꯑꯩꯈꯣꯏ ꯃꯥꯒ ꯁꯥꯟꯅꯒꯦ ꯇꯧꯕꯗꯣ ꯇꯔꯦꯠ ꯅꯤꯄꯥꯜꯂꯛꯇꯤ ꯁꯨꯔꯦ ꯃꯉꯣꯟꯗ ꯀꯣꯜ ꯇꯧꯔꯤꯁꯦ ꯑꯗꯨꯒ ꯌꯥꯕꯅ ꯑꯅꯤꯔꯛꯇꯪ ꯌꯥꯗ ꯉꯥꯏꯔꯤ
ꯐꯣꯟ ꯅꯝꯕꯔ ꯁꯤꯗ ꯍꯥꯞꯆꯜꯂꯦꯕ ꯑꯩ ꯁꯤꯝꯗ ꯁꯣ ꯑꯩ ꯐꯣꯟꯗ ꯁꯤꯝ ꯍꯥꯞꯄꯦꯕ
ꯑꯥ
ꯑꯗꯨꯗ ꯑꯗꯨꯁꯨ ꯁꯥꯟꯅꯩ ꯌꯥꯒꯦ
ꯍ ꯗꯦꯗꯥ ꯅꯪ ꯁꯦꯝꯆꯥꯥꯈꯤꯗꯤ
ꯍꯅꯤꯗ ꯐꯣꯟꯅꯤꯗ꯭ꯔꯦ ꯀꯦꯝꯖꯥꯏꯗꯤ ꯀꯩꯅꯣꯇꯧ ꯍꯥꯞꯄ ꯑꯩꯈꯣꯏ ꯆꯧꯕꯒꯤꯗ ꯍꯥꯄꯦ ꯃꯦ ꯍꯣꯟ ꯇꯧꯕ ꯇꯅ ꯑꯗꯨꯗ ꯍꯒꯗꯤ ꯑꯇ ꯐꯣꯟ ꯁꯥꯟꯅꯔꯅꯤ ꯑꯗꯨꯒ ꯍꯜꯂꯨ ꯍꯜꯂꯨ ꯍꯥꯏꯅꯅꯤ ꯑꯗꯨ ꯇꯥꯟꯅꯗꯕꯤ ꯑꯃ ꯂꯩꯕꯗꯣ
ꯑꯗꯨꯂꯤꯦ ꯃꯣꯏ ꯑꯍꯜ ꯂꯃꯟ ꯇꯧꯕ ꯌꯥꯍꯟ ꯗ꯭ꯔꯤꯁꯦ ꯀꯔꯤꯒꯤꯅꯣꯕ ꯃꯣꯏ ꯈꯪꯕ ꯖꯥꯔꯗ ꯍꯜ ꯂꯃꯟꯅꯤꯅ
ꯈꯪꯗꯦ ꯑꯍꯜ ꯂꯃꯟ ꯍꯥꯏꯁꯦ ꯆꯍꯤ ꯌꯥꯝ ꯌꯥꯝꯕꯣ ꯅꯠꯇꯦ ꯑꯗꯣ ꯀꯩꯅꯣ ꯏꯃꯨꯡ ꯃꯅꯨꯡꯐꯥꯎꯗꯤ ꯌꯥꯍꯟꯗ ꯍꯥꯏꯃꯤꯗ